ꯇꯥꯔꯕꯣ
ꯇꯥꯏꯌꯦ
ꯆꯥꯛ ꯏꯁꯤꯡ ꯆꯥꯔꯕ ꯀꯃꯥꯏꯅ ꯇꯧꯔꯒꯦ
ꯁꯥꯛꯆꯥꯥꯗꯔꯤ ꯆꯥꯛꯁꯦ ꯈꯔ ꯑꯃ ꯆꯥꯒꯗꯧꯔꯦ ꯊꯤꯟꯅꯔꯦ ꯑꯩ ꯉꯥꯏꯍꯥꯛꯇꯁꯨ ꯆꯥꯒꯦꯅ ꯆꯥꯗ꯭ꯔꯤ
ꯆꯥꯏ ꯀꯥꯟ ꯃꯂ ꯆꯧꯋ ꯇꯣꯛ ꯀꯦꯗꯧꯅꯣ
ꯑꯦ ꯑꯩ ꯊꯕꯛ ꯂꯣꯏꯔꯛꯄꯒꯤ ꯏꯁꯥꯗ ꯍꯨꯃꯥꯡ ꯉꯥꯛꯇꯅꯤ ꯀꯩꯅꯣ ꯏꯔꯨꯖ ꯃꯥꯏꯊꯖꯔꯔꯒ ꯆꯥꯗꯣꯏꯅꯤ ꯒ꯭ꯌꯥꯟ ꯇꯥꯅ
ꯎꯝ
ꯍꯧꯖꯤꯛ ꯀꯩꯅꯣ ꯍꯨꯃꯥꯡ ꯅꯥꯄꯤ ꯃꯌꯥꯝꯗ ꯆꯥꯥꯁꯜꯂꯨꯔꯒ ꯆꯥꯛꯆꯥ ꯇꯣꯛꯑ ꯏꯔꯨꯖꯕ ꯍꯥꯏꯗꯨꯗꯤ ꯅꯨꯡꯗꯥꯡꯁꯤꯗ ꯑꯃꯨꯛ ꯇꯨꯝꯗ꯭ꯔꯗꯤ ꯏꯁꯥ ꯅꯨꯡꯉꯥꯏꯔꯔꯣꯏꯕ ꯇꯧꯔꯤꯕ ꯊꯕꯛ ꯃꯌꯥꯝꯁꯤꯒ ꯅꯥ ꯌꯥꯕꯄꯣꯠꯇꯦ ꯍꯧꯖꯤꯛ
ꯀ ꯑꯗꯨꯅꯤ ꯍꯅ ꯑ ꯂꯝ ꯑꯃ ꯌꯣꯜꯂꯦ ꯍꯥꯏꯕ ꯀꯩꯅ ꯍꯥꯏꯈꯤꯕꯨꯝ ꯑꯃ ꯇꯧꯋꯤꯅꯦ
ꯀꯅꯥꯒꯤ ꯏꯃꯨꯡꯅꯤ ꯍꯥꯏꯒꯦ
ꯈꯗꯅ
ꯌꯨꯝꯅꯥꯛꯀꯨꯝꯕ ꯈꯪꯉꯛꯑꯒꯗꯤ ꯈꯪꯅꯤꯡꯑ
ꯑꯣ ꯅꯣꯏꯒ ꯅꯛꯅꯕꯥ ꯈꯣꯠꯄ꯭ꯔꯥꯅ ꯍꯪꯉꯛꯏꯅꯦ ꯍꯥꯏꯗꯤ ꯅꯛꯅꯔꯤ ꯌꯦꯡꯍꯧꯕ ꯌꯥꯏꯅ
ꯌꯥꯏꯌꯦꯦ ꯑꯗꯨꯕꯨꯗꯤ ꯃꯣꯏ ꯀꯩꯅꯣ ꯍꯥꯏꯒꯤꯕꯨꯗꯤ ꯎ ꯌꯣꯟꯅꯦ ꯍꯥꯏꯒꯨꯝꯅ ꯇꯥꯕꯅꯦ ꯑꯩꯈꯣꯏꯒꯤ ꯃꯅꯤꯡꯒꯤꯗꯣ ꯑꯗꯨꯕꯨꯗꯤ
ꯅꯣꯏꯒ ꯅꯛꯅꯔꯕꯣ ꯀꯃꯥꯏꯅ ꯇꯧꯒꯦ
ꯅꯛꯅꯩ ꯑꯗꯨꯗꯤ ꯑꯩꯈꯣꯏꯒꯤ ꯍꯦꯛ ꯃꯅꯤꯡꯗꯅꯤ
ꯎꯝ ꯃ ꯇꯥꯡꯉꯖꯥꯠꯅꯣ ꯂꯝꯗꯣ ꯂꯩꯕ ꯈꯣꯠꯄ ꯅꯨꯡꯉꯥꯏꯕ꯭ꯔꯥ ꯀꯃꯥꯏꯅ ꯇꯧꯒꯦ
ꯃꯣꯏꯁꯦ ꯏꯁꯀ꯭ꯋꯥꯔ ꯐꯤꯠꯇ ꯀꯌꯥ ꯑꯣꯏꯖꯥꯠꯅꯣ ꯈꯪꯗꯦꯅ ꯂꯤꯁꯤꯡ ꯂꯤꯁꯤꯡ ꯑꯃꯒ ꯆꯍꯨꯝꯒ ꯂꯩꯔꯝꯒꯗ꯭ꯔꯥ ꯑꯅꯤ ꯆꯍꯨꯝ ꯃꯥꯜꯅ ꯑꯩ ꯈꯪꯗ꯭ꯔꯦ ꯑꯗꯨ ꯆꯞ ꯆꯥꯕꯤ ꯑꯩꯗꯤ ꯂꯝ ꯀꯩꯀꯥꯒꯤ ꯃꯇꯥꯡꯁꯤꯃ ꯑꯩ ꯀꯌꯥ ꯈꯪꯗꯦꯕ
ꯍꯥꯏꯗꯤ ꯃꯐꯝꯁꯦ ꯀꯩꯅꯣꯒꯨꯝꯕ ꯑꯩꯈꯣꯏꯒꯤ ꯃꯦꯟ ꯔꯣꯗꯠꯇꯒꯤ ꯅꯛꯄ꯭ꯔꯥ ꯌꯥꯝ ꯆꯪꯁꯤꯟꯕ ꯈꯣꯠꯄ꯭ꯔ ꯑꯗꯒꯤ ꯃꯤꯗꯨꯝ ꯂꯩꯕ ꯈꯣꯠꯄ ꯅꯨꯡꯉꯥꯏꯒꯗ꯭ꯔꯥ ꯈꯣꯠꯀꯗ꯭ꯔꯥ ꯑꯗꯨꯗꯨ ꯈꯔ ꯈꯪꯉꯅꯤ ꯅꯪ ꯈꯔ ꯍꯥꯏꯔꯛꯎꯅ
ꯍꯣꯏꯣꯏ ꯍꯥꯏꯔꯛꯀꯦ ꯑꯗꯨꯒ ꯂꯩꯕꯒꯤꯕꯨꯗꯤ ꯃꯦꯟ ꯔꯣꯠ ꯃꯌꯥꯕꯨꯗꯤ ꯑꯗꯨꯝ ꯑꯣꯏꯔꯦ ꯍꯥꯏꯕꯗꯤ ꯌꯥꯝ ꯀꯟꯅ ꯂꯥꯞꯇ꯭ꯔꯦꯕ ꯑꯩꯈꯣꯏꯒꯤ ꯀꯃꯥꯏꯅ ꯍꯥꯏꯗꯣꯏꯅꯣ ꯈꯪꯗꯦ ꯑꯗꯨꯝ ꯅꯛꯑꯦ ꯍꯥꯏꯇꯥꯔꯦ ꯌꯥꯝ ꯀꯟꯅ ꯂꯥꯞꯄ ꯑꯣꯏꯗꯔꯦ ꯀꯩꯅꯣꯒꯗꯤ ꯃꯦꯟ ꯔꯣꯗꯀꯗꯤ
ꯍꯣꯏ ꯑꯗꯨꯋꯥꯏ ꯏꯁꯤꯡ ꯏꯁꯤꯡ ꯌꯥꯝ ꯆꯥꯎꯒꯟ ꯈꯣꯠꯄ ꯇꯧꯕꯗꯣ ꯑꯗꯨꯝ ꯍꯥꯏꯗꯤ ꯏꯁꯁꯤꯡ ꯅꯣꯡ ꯇꯥꯔꯗꯤ ꯅꯣꯏꯗꯤ ꯑꯗꯨꯝ ꯆꯥꯎꯈꯠꯂꯤꯅ ꯃꯥꯏꯅ ꯆꯤꯡꯒꯨꯝꯕ ꯌꯥꯝ ꯊꯨꯡꯉꯝꯕ ꯖꯒꯥ ꯑꯣꯏꯕ꯭ꯔꯥ ꯀꯃꯥꯏꯅ ꯇꯧꯋꯗꯤ
ꯏꯁꯤꯡꯁꯦ ꯑꯩꯈꯣꯏꯗꯒꯤ ꯈꯔ ꯍꯥꯏꯒꯠꯂꯒꯀꯣ ꯑꯩꯈꯣꯏꯒꯤ ꯊꯥꯎꯒꯤ ꯄꯝ ꯂꯩꯕ ꯑꯗꯨꯋꯥꯏꯗꯗꯤ ꯅꯣꯡ ꯍꯨꯛ ꯆꯨꯕꯒ ꯁꯣꯔꯣꯛ ꯑꯗꯨꯝ ꯊꯨꯝꯃꯦꯕ ꯑꯗ ꯑꯩꯈꯣꯏ ꯁ꯭ꯋꯥꯏꯁꯦ ꯀꯥ ꯍꯦꯟꯅ ꯊꯨꯝꯕ ꯑꯣꯏꯗꯦꯗ ꯇꯨꯔꯦꯜꯒ ꯀꯥꯏꯕꯒꯨꯝꯕ ꯈꯣꯠꯄꯒꯨꯝꯕ ꯇꯨꯔꯦꯟ ꯀꯥꯏꯕ ꯍꯥꯏꯁꯤꯁꯨ ꯂꯥꯞꯅꯒ ꯂꯥꯛꯑꯒ ꯌꯥꯎꯕ ꯑꯩꯈꯣꯏ ꯋꯥꯅꯤꯕꯀꯣ ꯑꯗꯣ ꯑꯃꯨꯛꯇꯪ ꯑꯩꯈꯣꯏꯅ ꯍꯦꯛ ꯈꯪꯉꯛꯄꯗꯒꯤ ꯑꯩꯈꯣꯏꯅ ꯍꯦꯛ ꯈꯪꯉꯛꯄꯗꯒꯤ ꯑꯃꯨꯛꯇꯪ ꯏꯁꯤꯡ ꯆꯥꯎꯈ꯭ꯔꯦ ꯑꯗꯨꯅꯅꯦ ꯍꯧꯖꯤꯛ ꯑꯩꯈꯣꯏꯅ ꯌꯨꯝꯐꯝꯪꯁꯦ ꯋꯥꯡꯅ ꯍꯧꯖꯤꯛ ꯊꯣꯜꯂꯤꯁꯦ ꯐꯨꯠ ꯃꯉꯥ ꯍꯦꯟꯅ ꯋꯥꯡꯍꯜꯂꯤꯁꯦ ꯀꯩꯒꯤꯅꯣꯗ ꯏꯁꯤꯡ ꯆꯥꯎꯕꯒꯤ ꯑꯃꯨꯛꯇꯪ ꯃꯥꯥꯏꯌꯣꯛꯅ ꯎꯧꯃꯤꯅꯀꯣ ꯃꯊꯪꯁꯨ ꯀꯥꯏꯌꯨ ꯍꯥꯏꯉꯥꯏꯇꯦꯗꯅ ꯏꯁꯤꯡ ꯍꯥꯏꯁꯤꯗꯤ ꯂꯥꯏꯅ ꯇꯝꯕ ꯉꯝꯕ ꯅꯠꯇꯦꯗꯅ ꯑꯗꯨꯗꯨꯅ ꯍꯟꯗꯛ ꯑꯩꯈꯣꯏꯒꯤ ꯇꯧꯕꯁꯤꯅ ꯈꯔ ꯋꯥꯡꯍꯜꯍꯧꯔꯨꯔꯁꯤꯅ ꯐꯨꯠ ꯃꯉꯥ ꯃꯌꯥꯅꯤ ꯋꯥꯡꯉꯤꯦ ꯃꯉꯥꯐꯥꯎ ꯍꯦꯜꯂꯤꯗ ꯐꯨꯠ ꯃꯉꯥ ꯃꯌꯥ ꯃꯉꯥꯕꯨ ꯍꯦꯜꯂꯦ
ꯑꯃꯨꯛꯇꯪ ꯍꯥꯏꯁꯦ ꯀꯌꯥꯝ ꯀꯨꯏꯔꯦ ꯋꯥꯅꯣ ꯆꯍꯤ ꯑꯃꯒꯤ ꯃꯃꯥꯡꯗ
ꯁꯍ ꯑꯅꯤ ꯁꯍꯤ ꯑꯅꯤ ꯆꯍꯤ ꯑꯅꯤꯒꯤ ꯃꯃꯥꯡ ꯑꯣꯏꯗꯣꯏꯔꯥ ꯎꯝ ꯆꯍꯤ ꯑꯅꯤꯒꯤ ꯃꯃꯥꯡ ꯑꯣꯏꯗꯣꯏ ꯃꯥꯜꯂꯦ
ꯑꯣ ꯅꯨꯃꯤꯠ ꯀꯌꯥꯅꯤꯃꯨꯛ ꯆꯥꯎꯔꯂꯒꯦ ꯑꯗꯨꯗꯤ
ꯆꯥꯎꯥꯎꯕ꯭ꯔꯥ ꯃꯤꯠ ꯃꯉꯥꯅꯤꯃꯨꯛ ꯂꯧꯀꯅ ꯂꯩꯕ ꯑꯃ ꯇꯧꯅꯤꯅꯦ ꯏꯁꯤꯡꯍꯟꯊꯕꯗꯣ ꯑꯋꯥ ꯃꯥꯏꯅ ꯂꯩ ꯀꯈꯤꯕ ꯄꯅꯦ ꯅꯨꯃꯤꯠ ꯃꯉꯥ ꯇꯔꯨꯛꯅꯤ ꯑꯗꯨꯃꯥꯏꯅ ꯂꯩꯈꯤꯕꯅꯤ ꯌꯥꯝꯃꯕꯗ ꯍꯞꯇꯥꯃꯨꯛꯇꯤ ꯑꯣꯏꯔꯝꯗꯧ ꯃꯥꯜꯂꯦ ꯁꯨꯝ ꯀꯨꯏꯔꯕꯅꯤꯅ ꯑꯩꯁꯨ ꯀꯥꯎꯁꯜꯂꯛꯑꯦꯕ
ꯣꯏ ꯆꯩ ꯑꯅꯤ ꯍꯥꯏꯁꯤꯗꯤ ꯌꯥꯝ ꯀꯨꯏꯕ ꯄꯣꯠꯇꯤ
ꯑꯣꯏꯗ꯭ꯔꯤꯌꯦ ꯑꯣꯏꯗ꯭ꯔꯤꯌꯦ ꯀꯩꯅꯣꯒꯤ ꯑꯩꯈꯣꯏꯒꯤ ꯑꯣꯏꯅꯥꯝꯊꯦꯡꯒꯜꯒꯤ ꯃꯄꯥꯁꯗ ꯀꯥꯏꯔꯛꯄ ꯑꯗꯨꯗ ꯌꯧꯔꯛꯄꯅꯤꯗ
ꯑꯗꯨꯗꯤ ꯏꯃꯨꯡ ꯏꯃꯨꯡ ꯀꯩꯀꯥꯏꯗꯤ ꯀꯃꯥꯏꯅ ꯇ ꯍꯥꯏꯗꯤ ꯌꯥꯝ ꯊꯠꯣꯏ
ꯏꯃꯨꯡꯁꯦ ꯏꯃꯨꯡꯁꯦ ꯑꯩꯈꯣꯏꯒꯤ ꯍꯥꯟꯅꯒꯤ ꯂꯩꯔꯤꯕ ꯑꯩꯈꯣꯏꯒꯤ ꯌꯨꯝꯖꯥꯎꯁꯦ ꯌꯨꯝꯖꯥꯎ ꯃꯅꯨꯡꯁꯤꯗꯤ ꯆꯪꯗꯦꯕ ꯑꯗꯨꯒꯒꯤ ꯏꯅꯤ ꯅꯣꯏ ꯀꯔꯤ ꯑꯣꯏ ꯑꯩꯈꯣꯏꯒꯤ ꯂꯩꯕꯥꯛ ꯑꯣꯏꯕꯅꯤꯅꯀꯣ ꯍꯧꯖꯤꯛꯀꯤ ꯖꯒꯥꯁꯦ ꯂꯩꯕꯥꯛ ꯑꯣꯏꯌꯦꯕꯀꯣ ꯑꯗꯣ ꯑꯇꯣꯞꯄ ꯇꯞꯊꯣꯛꯄꯁꯤꯡꯗꯨꯗꯤ ꯑꯁꯇꯔ ꯂꯣꯏ ꯑꯣꯏꯕ ꯃꯈꯥ ꯃꯈꯥꯁꯤꯡꯗꯣ ꯑꯗꯨꯗꯨꯅ ꯑꯃꯨꯛ ꯃꯥꯒꯤ ꯀꯩꯅꯣꯁꯦ ꯌꯨꯝꯐꯝꯁꯦ ꯅꯦꯝꯕ ꯀꯣꯟꯅ ꯇꯥꯊꯣꯛꯄꯁꯤꯡꯁꯤꯅ ꯑꯗꯨ ꯌꯨꯝꯐꯝ ꯅꯦꯝꯕꯁꯤꯡꯗꯣ ꯂꯣꯏ ꯆꯪꯉꯦꯕ ꯑꯗꯨꯒ ꯌꯨꯝꯖꯥꯎ ꯍꯥꯟꯅꯒꯤ ꯑꯔꯤꯕ ꯌꯨꯝꯁꯤꯗ ꯆꯪꯗꯦꯕ ꯑꯗꯨ ꯃꯥꯒꯤ ꯏꯅꯤꯟ ꯍꯥꯏꯒꯗ꯭ꯔꯥ ꯑꯗꯒꯤ ꯑꯩꯈꯣꯏ ꯅꯥꯀꯟ ꯅꯥꯀꯟ ꯀꯀꯥꯟꯗꯒꯤ ꯂꯩꯕꯥꯛꯅꯤꯅ ꯈꯤꯇꯪ ꯍꯣꯕ ꯑꯃꯗꯨꯗ ꯏꯁꯤꯡ ꯐꯥꯎꯒꯠꯂꯛꯏꯗꯅ ꯑꯗꯨ ꯐꯥꯎꯒꯠꯂꯛꯄꯒꯤ ꯑꯩꯈꯣꯏꯒꯤ ꯂꯥꯏꯅꯤꯡꯟ ꯀꯥꯔꯒ ꯈꯔ ꯑꯩꯈꯣꯏꯒꯤ ꯄꯦꯠꯄ ꯀꯩꯕꯨ ꯇꯧꯕꯗꯣ ꯄꯨꯔꯥ ꯏꯁꯤꯡ ꯊꯨꯝꯕꯗꯤ ꯅꯠꯇꯕꯗ ꯑꯗꯨꯃꯥꯏꯅ ꯇꯧꯔꯒꯗꯤ ꯂꯩꯌꯦꯕꯀꯣ ꯑꯗꯨꯒ ꯑꯇꯩ ꯉꯁꯥꯏꯒꯤ ꯇꯥꯞꯊꯣꯛꯄ ꯀꯥꯡꯕꯨꯁꯤꯡꯗꯨꯗꯤ ꯑꯩꯈꯣꯏꯒꯤ ꯌꯨꯝ ꯑꯔꯤꯕꯗꯨ ꯃꯃꯥꯡꯗ ꯂꯩꯕꯁꯤꯡꯗꯨꯗꯤ ꯂꯣꯏ ꯊꯨꯝꯃꯦ ꯀꯥꯏꯗꯣꯏꯅꯣ ꯑꯗꯨꯗꯤ ꯈꯨ ꯃꯊꯛ ꯍꯦꯟꯅ ꯊꯨꯝꯃꯦ ꯑꯗꯨꯗꯤ ꯑꯗꯨꯅ ꯑꯩꯈꯣꯏ ꯑꯗꯨ ꯀꯥꯗꯨꯃ ꯀꯅꯥꯝꯞ ꯍꯤꯞꯅꯕ ꯈꯣꯠꯅꯕ ꯌꯥꯗ꯭ꯔꯕꯅꯤꯅ ꯑꯗꯨ ꯀꯥꯗꯨꯃ ꯄꯨꯔꯥꯠ ꯏꯁꯤꯡꯅ ꯑꯗꯨꯝ ꯊꯨꯝꯃ ꯂꯩꯍꯜꯂꯦ ꯑꯗꯨꯒ ꯑꯩꯈꯣꯏ ꯂꯩꯕ ꯈꯣꯠꯄꯅ ꯌꯨꯝꯖꯥꯎꯗꯨ ꯂꯩꯕꯒ ꯌꯨꯝꯖꯥꯎꯗꯨ ꯈꯔ ꯂꯩꯔꯦ ꯑꯗꯒꯤ ꯃꯃꯥꯡꯒꯤꯗꯨꯗꯗ ꯑꯍꯟꯒꯤꯗ ꯈꯔ ꯑꯃ ꯂꯩꯔꯦ ꯑꯗꯨꯃꯥꯏꯅ ꯇꯧꯔꯒ ꯆꯅ ꯆꯟꯅꯕ ꯑꯗꯨꯝ ꯂꯩꯈ꯭ꯔꯦ ꯃꯇꯝꯗꯨꯒꯤ ꯑꯣꯏꯅꯗꯤ ꯍꯧꯖꯤꯛꯄꯨꯗꯤ ꯊꯨꯝꯃꯁꯨ ꯍꯧꯖꯤꯛꯄꯗꯤ ꯆꯥꯎꯔꯁꯨ ꯊꯨꯝꯃꯔꯣꯏꯕ ꯀꯩꯅꯣꯗ ꯑꯩꯈꯣꯏꯒꯤ ꯌꯨꯝꯐꯝꯝꯁꯦ ꯌꯥꯝ ꯊꯤꯅ ꯋꯥꯡꯉꯤꯕ ꯑꯩꯈꯣꯏ ꯁ꯭ꯋꯥꯏꯗ ꯑꯩꯈꯣꯏꯅꯕꯨ ꯋꯥꯡ ꯋꯥꯡꯉꯝꯒꯅꯤ ꯌꯨꯝꯝꯁꯦ ꯑꯩꯈꯣꯏꯅ ꯑꯗꯨꯝ ꯅꯧꯅ ꯁꯥꯕ ꯑꯣꯏꯕꯁꯤꯅꯅꯦ ꯌꯥꯝ ꯊꯤꯅ ꯋꯥꯡꯍꯜꯂꯦꯕ
ꯍꯣꯏ ꯑꯗꯨꯅꯦ ꯍꯥꯏꯕꯗꯤ ꯏꯁꯤꯡ ꯏꯁꯤꯡ ꯆꯥꯎꯕꯁꯦ ꯅꯣꯏꯒꯤꯁꯨ ꯊꯨꯝꯃꯦ ꯍꯥꯏꯕꯗꯨꯗ ꯅꯣꯏ ꯏꯃꯨꯡꯅ ꯀꯌꯥꯝ ꯆꯪꯉꯤꯅꯣ ꯑꯗꯩ ꯀꯌꯥꯝ ꯀꯥꯟ ꯇꯧꯔꯤꯅꯣ ꯑꯗꯒꯤ ꯅꯣꯏ ꯍꯥꯏꯗꯤ ꯅꯣꯏꯒꯤꯁꯨ ꯌꯧꯕ꯭ꯔꯥ ꯈꯣꯠꯄ꯭ꯔꯥꯅ ꯁꯨꯝ ꯍꯪꯉꯛꯏꯅꯤ
ꯎꯝ ꯑꯗꯨꯅꯤ ꯏꯁꯤꯡ ꯆꯥꯎꯕꯒꯤ ꯍꯩ ꯀꯩꯅꯣꯁꯦ ꯀꯩꯅꯣ ꯃꯥꯒꯤ ꯀꯩꯅꯣꯁꯤꯃ ꯈꯪꯍꯧꯔꯦ ꯑꯋꯥ ꯅꯨꯡꯉꯥꯏꯁꯤꯃ ꯏꯁꯤꯡ ꯆꯥꯎꯕꯒꯤ ꯅꯨꯡꯉꯥꯏꯔꯕꯗꯤ ꯉꯥ ꯆꯥꯛ ꯐꯥꯕ ꯈꯣꯠꯄꯒꯤ ꯉꯥꯏꯍꯥꯛ ꯅꯨꯡꯉꯥꯏꯕꯒꯤ ꯋꯥꯅꯤ ꯑꯗꯨꯒ ꯂꯣꯏꯔꯛꯄꯗ ꯃꯥꯒꯤ ꯉꯁꯥꯏꯒꯤ ꯏꯁꯤꯡꯗꯨꯅ ꯂꯩꯔꯝꯕꯒꯤ ꯂꯩꯅꯥꯡ ꯀꯔꯤ ꯀꯔꯥ ꯃꯌꯥꯝꯗ ꯍꯟꯊꯔꯀꯥꯟꯗ ꯑꯁ ꯑꯗꯨ ꯁꯦꯡꯗꯣꯛꯄꯗ ꯑꯋꯥꯕ ꯑꯃ ꯑꯗꯨꯒꯤ ꯃꯊꯛꯇ ꯑꯃꯨꯛ ꯎꯄꯨ ꯀꯥꯡꯊꯣꯟ ꯀꯔꯤ ꯀꯔꯥꯁꯨꯦ ꯁꯃꯤꯀꯥꯅ ꯊꯥꯏꯅꯉꯩꯗ ꯑꯌꯥꯝꯕꯅ ꯁꯃꯤꯀꯥ ꯎꯅꯩꯗꯅꯀꯣ ꯁꯃꯤꯀꯥꯁꯤꯡꯁꯦ ꯉꯁꯥꯏꯒꯤ ꯃꯥꯗꯤ ꯒꯝ ꯀꯩꯀꯥꯅ ꯐꯤꯕꯤꯀꯣꯜ ꯀꯩꯒꯨꯝꯕ ꯀꯩꯒꯨꯝꯕ ꯅꯞꯄꯛꯄꯅꯤꯅꯀꯣ ꯏꯁꯤꯡꯗꯣ ꯊꯦꯡꯕꯗꯗꯤ ꯎꯕ ꯀꯩꯅꯣꯁꯤꯗꯤ ꯄꯣꯠꯊꯣꯔꯛꯑꯕꯅꯤꯅꯀꯣ ꯂꯣꯏ ꯀꯣꯝꯈꯠꯂ ꯀꯣꯝꯈꯠꯂ ꯀꯣꯝꯈꯠꯂ ꯄꯣꯠ ꯆꯩꯁꯤꯡꯁꯦ ꯂꯣꯏ ꯃꯥꯡꯗꯣꯏꯅꯦꯕ ꯑꯁ ꯌꯥꯝ ꯊꯤꯅ ꯃꯥꯡꯈ꯭ꯔꯖꯥꯠꯅꯤ ꯏꯁꯤꯡ ꯏꯆꯥꯎꯁꯤꯗ ꯇꯥꯎꯊꯈꯤꯕ ꯅꯪ ꯈꯣꯡꯒꯥꯏ ꯑꯃ ꯑꯗꯨꯗꯨꯅ ꯏꯁꯤꯡ ꯏꯆꯥꯎꯁꯤꯗꯤ ꯄꯝꯗ꯭ꯔꯦ
ꯍꯣꯏ ꯉꯥꯁꯨ ꯐꯥꯏ ꯍꯥꯏꯌꯦ ꯑꯗꯣ ꯉꯥꯁꯤꯅ ꯀꯃꯥꯏ ꯀꯌꯥꯝ ꯀꯌꯥꯝ ꯐꯥꯏꯔꯤꯅꯣ ꯑꯗꯨꯒꯣ ꯅꯣꯏ ꯅꯁꯥ ꯅꯁꯥꯒꯤ ꯏꯟ ꯅꯨꯡ ꯂꯩꯕ꯭ꯔꯥ ꯈꯣꯠꯄ꯭ꯔꯥ ꯑꯗꯨꯒ ꯃꯤꯉꯣꯟꯗꯒꯤ ꯋꯥꯏꯕ꯭ꯔꯥ ꯑꯗꯩ ꯃꯤ ꯂꯣꯏ ꯑꯗꯨꯃꯥꯏꯅ ꯐꯥꯅꯕ ꯈꯣꯠꯄ ꯑꯗꯒꯤ ꯉꯥ ꯐꯥꯕꯁꯨ ꯂꯩꯗꯅꯀꯣ ꯏꯟꯗ ꯐꯥꯕ ꯌꯥꯏ ꯑꯗꯒꯤ ꯅꯨꯄꯥ ꯏꯟ ꯍꯨꯜꯂꯒ ꯐꯥꯕ ꯌꯥꯏ ꯑꯗꯒꯤ ꯀꯩꯅꯣ ꯇꯧꯔꯒ ꯅꯣꯡꯃ ꯎꯞꯄꯒ ꯐꯥꯕ ꯃꯌꯥꯝ ꯂꯩꯗꯅꯀꯣ ꯑꯗꯨꯣ ꯅꯣꯏꯗꯤ ꯀꯃꯥꯏ ꯀꯃꯥꯏꯅ ꯇꯧꯔꯒ ꯐꯥꯒꯦ ꯀꯌꯥꯝ ꯀꯌꯥꯝ ꯐꯥꯒꯦ
ꯉꯥꯁꯦ ꯑꯩꯈꯣꯏꯒꯤꯗꯤ ꯏꯁꯩꯁꯤꯗ ꯑꯩꯈꯣꯏꯒꯤꯗꯤ ꯄꯥꯠ ꯍꯥꯏꯔꯒꯗꯤ ꯑꯩꯈꯣꯏ ꯀꯋꯥꯁꯤꯗ ꯀꯋꯥ ꯄꯥꯠ ꯑꯅ ꯑꯪꯈꯛ ꯃꯃꯥꯡꯗ ꯂꯩꯌꯦꯕꯀꯣ ꯑꯗꯨ ꯑꯁꯤꯒꯤ ꯑꯁꯤꯒꯤꯁꯤꯗ ꯃꯣꯏ ꯉꯥ ꯌꯣꯛꯅꯩꯌꯦꯕꯀꯣ ꯁꯤꯗ ꯍꯦꯟꯅ ꯑꯇꯣꯞꯄ ꯄꯥꯠ ꯑꯝꯇ ꯂꯩꯇꯦꯕ ꯑꯩꯈꯣꯏ ꯁ꯭ꯋꯥꯏꯔꯗꯤ ꯑꯟꯗꯣ ꯑꯁꯤꯁꯨ ꯑꯁꯤꯁꯤ ꯉꯥ ꯌꯣꯛꯄꯅꯤꯅ ꯉꯁꯥꯏꯒꯤ ꯄꯥꯊꯣꯔꯛꯏꯁꯦ ꯃꯣꯏꯁꯨ ꯌꯥꯎꯔꯒ ꯊꯨꯝꯃꯕꯅꯤꯅꯀꯣ ꯉꯥꯁꯤꯡꯁꯦ ꯂꯣꯏꯅꯃꯛ ꯀꯥꯏꯊꯣꯛꯅꯔꯛꯄꯅꯤꯅꯅꯦ ꯁꯣꯔꯣꯛꯁꯤꯗ ꯁꯣꯔꯣꯛ ꯄꯔꯦꯡꯁꯤꯗ ꯑꯩꯈꯣꯏꯒꯤ ꯑꯩꯈꯣꯏ ꯁꯣꯔꯣꯛ ꯍꯦꯛ ꯂꯥꯟꯊꯣꯛꯈꯤꯕꯒ ꯑꯩꯈꯣꯏ ꯄꯨꯂꯤꯁꯀꯤ ꯂꯩꯔꯛꯇꯣ ꯑꯗꯨꯒꯤ ꯄꯔꯦꯡꯁꯦ ꯉꯥ ꯉꯥꯛꯇꯅꯦꯕ ꯃꯌꯥꯝꯁꯦ ꯐꯥꯅꯔꯤꯁꯦ ꯑꯩꯈꯣꯏꯕꯨꯗꯤ ꯊꯣꯛꯇ꯭ꯔꯦꯀꯣ ꯑꯩꯈꯣꯏ ꯁ꯭ꯋꯥꯏ ꯄꯔꯦꯡ ꯑꯩꯈꯣꯏ ꯂꯩꯃꯤꯟꯅꯔꯤꯕ ꯃꯌꯥꯝꯁꯦ ꯂꯣꯏ ꯊꯣꯛꯅꯩꯌꯦꯕ ꯑꯩꯈꯣꯏꯅ ꯑꯩꯈꯣꯏ ꯊꯣꯡꯒꯥꯟꯗ ꯑꯗꯨꯝ ꯐꯥꯖꯕꯅꯦ ꯑꯗꯨꯒ ꯉꯥꯁꯦ ꯕꯤꯂꯥꯝꯕꯥꯇꯤ ꯕꯣꯔꯥ ꯑꯗꯩ ꯆꯦꯡ ꯕꯣꯔꯥ ꯁꯤꯒꯨꯝꯕꯁꯤꯗꯅꯦ ꯍꯣꯠꯅꯔꯤꯁꯦ ꯃꯌꯥꯝꯁꯦ ꯄꯨꯁꯟꯅꯔꯛꯏꯁꯦ ꯉꯥꯁꯦ ꯑꯗꯨꯛꯀꯤ ꯃꯇꯤꯛ ꯐꯥꯕ ꯉꯁꯥꯏ ꯐꯥꯝꯗꯨꯗꯒꯤ ꯂꯣꯏ ꯅꯥꯟꯊꯣꯛꯑꯕꯅꯤꯅ ꯑꯗꯨꯅ ꯑꯩꯈꯣꯏꯅ ꯑꯩꯈꯣꯏꯅ ꯁꯤꯗ ꯑꯩꯈꯣꯏꯗꯅ ꯐꯥꯕꯐꯥꯎꯗ ꯐꯅꯌꯥꯝ ꯐꯅꯌꯥꯝ ꯐꯥꯔ ꯑꯗꯨꯅ ꯑꯥꯗ ꯃꯈꯣꯡꯗꯨꯗ ꯐꯥꯕ ꯃꯤꯗꯤ ꯀꯌꯥꯝ ꯐꯥꯔꯝꯅꯤꯡꯉꯣꯗꯅ ꯑꯗꯨ ꯏꯟꯗꯨꯗꯤ ꯑꯩꯈꯣꯏ ꯏꯁꯥꯒꯤ ꯂꯩꯖꯕ ꯏꯟꯅꯤꯗ ꯃꯌꯥꯝꯁꯨ ꯃꯥꯏ ꯃꯁꯥꯏ ꯃꯁꯥꯒꯤ ꯂꯩꯖꯕꯁꯨ ꯑꯣꯏꯔꯝꯕ ꯌꯥꯏ ꯑꯗꯩ ꯋꯥꯏꯔꯨꯕ ꯑꯣꯏꯔꯝꯕꯁꯨ ꯌꯥꯏ ꯑꯗꯨꯗꯤ ꯈꯪꯗ꯭ꯔꯦ ꯃꯌꯥꯝꯗꯨꯒꯤ ꯑꯣꯏꯅꯗꯤ ꯑꯗꯨ ꯂꯣꯡꯎꯞꯅ ꯑꯗꯨꯝ ꯎꯞꯄꯒ ꯐꯥꯅꯕꯁꯨ ꯑꯗꯨꯝ ꯌꯥꯎꯏꯤ ꯏꯁꯤꯡ ꯍꯟꯊꯅꯔꯛꯀꯥꯟꯗ ꯑꯗꯨꯒ ꯉꯥꯗꯤ ꯐꯖꯅꯗꯤ ꯐꯥꯏ ꯃꯤ ꯑꯔꯥ ꯑꯔꯥꯞꯄ ꯃꯌꯥꯝ ꯑꯗꯨꯗꯒꯤ ꯒꯥꯔꯤ ꯇꯣꯡ ꯇꯣꯡꯉꯒ ꯂꯥꯛꯏꯦ ꯍꯥꯏ ꯉꯥ ꯐꯥꯕꯗꯣ ꯆꯍꯤꯗ
ꯑꯗꯨꯅ ꯂꯧ ꯃꯄꯨꯗꯗꯤ ꯑꯃ ꯂꯣꯏ ꯀꯩꯅꯣ ꯌꯣꯛꯄ ꯈꯣꯠꯄ ꯇꯧꯕ ꯃꯤꯅꯗꯤ ꯋꯥꯔꯝꯗꯣꯏꯕ ꯑꯗꯨ
ꯑꯦ ꯃꯣꯏꯗꯤ ꯃꯊ꯭ꯋꯥꯏꯕꯅꯤ ꯋꯥꯔꯅꯤ ꯑꯗꯩ ꯃꯤꯅ ꯉꯥ ꯐꯥꯕꯗꯤ ꯎꯕ ꯅꯨꯡꯉꯥꯏꯇ꯭ꯔꯔꯤꯅꯤ ꯀꯅꯥꯁꯨ ꯅꯨꯡꯉꯥꯏꯗꯣꯏꯅꯣ ꯑꯩꯅ ꯁꯦꯟ ꯆꯪꯉꯩ ꯊꯥꯗꯔꯦ ꯃꯆꯤꯟꯖꯥꯛ ꯍꯨꯟꯗꯅ ꯈꯣꯠꯇꯅ ꯁꯦꯕꯥ ꯁꯦꯕꯤ ꯇꯧꯔꯒꯅꯦ ꯉꯥꯁꯤꯡꯁꯤ ꯆꯥꯎꯔꯛꯏꯗꯣꯏꯁꯦ ꯑꯗꯨ ꯃꯌꯥꯝꯗ ꯇꯧꯨꯕ ꯃꯌꯥꯝꯗꯨꯒꯤ ꯃꯍꯨꯠꯇꯣ ꯍꯟꯖꯤꯟꯗꯅ ꯂꯧꯋ ꯃꯥꯡꯒꯗꯤ ꯀꯩꯅꯣ ꯑꯣꯏꯗꯣꯏꯁꯦ ꯑꯗꯨꯝ ꯋꯥꯈꯜ ꯂꯩꯃꯟ ꯑꯗꯨꯝ ꯑꯣꯏꯕ ꯇꯥꯕꯅꯦꯕ ꯑꯋꯥꯕ ꯑꯃꯗ ꯁꯤꯁꯨ ꯑꯗꯨꯅ ꯃꯤꯑꯣꯏꯕꯒꯤ ꯗꯥꯎꯁꯤꯅ ꯌꯥꯗ꯭ꯔꯒꯗꯤ ꯃꯥꯡꯉꯣ ꯇꯝꯗꯅ ꯃꯥꯡꯉꯤꯗꯨꯅꯤꯗ ꯐꯣꯟꯗꯁꯨ ꯍꯨꯃꯥꯡꯅ ꯅ ꯄꯤꯔ ꯑꯩꯁꯤ
ꯑꯗꯨꯅꯤ ꯈꯪꯒꯦ ꯇꯧꯋꯁꯦ ꯑꯗꯨꯖꯤ ꯃ ꯃꯇꯨꯡꯗꯗꯤ ꯆꯥꯎ ꯈꯣꯠꯄꯗꯒꯤ ꯀꯩꯝꯇ ꯇꯧꯔꯛꯈꯤꯗ꯭ꯔꯕ
ꯑꯗꯨ ꯃꯇꯨꯡꯗꯗꯤ ꯆꯥꯎꯗ꯭ꯔꯦ ꯍꯣꯏ ꯅꯣꯡ ꯉꯥꯏꯍꯥꯛ ꯇꯥꯕꯒꯤ ꯉꯥꯏꯍꯥꯛ ꯊꯣꯟꯕꯗꯤ ꯃꯈꯜ ꯑꯃꯅꯤꯀꯣ ꯑꯗꯨꯅ ꯂꯝꯕꯤ ꯆꯠꯄ ꯌꯥꯗꯕ ꯈꯣꯠꯇꯕ ꯑꯗꯨꯒꯨꯝꯕꯗꯤ ꯂꯩꯇꯦꯕ ꯅꯣꯡꯗꯤ ꯑꯩꯈꯣꯏ ꯁ꯭ꯋꯥꯏꯁꯦ ꯗ꯭ꯔꯦꯅꯦꯖ ꯀꯩꯀꯥꯁꯦ ꯗ꯭ꯔꯦꯟꯁꯦ ꯃꯇꯤꯛ ꯆꯥꯗꯕꯅꯤꯅꯀꯣ ꯅꯣꯡꯃꯗꯤ ꯑꯗꯨꯝ ꯈꯤꯇꯪ ꯇꯥꯕꯒꯤ ꯈꯤꯇꯪ ꯊꯨꯝꯕꯗꯤ ꯊꯨꯝꯃꯦ ꯑꯗꯨꯝꯃꯛꯅꯦꯛꯇ ꯆꯠꯄ ꯌꯥꯗꯕ ꯈꯣꯠꯇꯕ ꯑꯗ ꯍꯟꯊꯗꯕ ꯑꯗꯨꯁꯨ ꯇꯧꯗꯕ ꯑꯗꯨꯗ ꯍꯧꯖꯤꯛꯄꯨꯗꯤ ꯂꯝꯕꯤ ꯀꯀꯥꯁꯦ ꯍꯧꯖꯤꯛ ꯁꯦꯝꯃꯦ ꯂꯝꯕꯤꯁꯦ ꯌꯥꯝ ꯋꯥꯡꯉꯦ ꯊꯝꯕꯩ ꯆꯥꯡꯗꯤ ꯈꯔꯗꯤ ꯐꯔꯅꯤ ꯀꯣꯏꯂꯥꯁ ꯊꯥꯕ ꯂꯣꯏꯔꯦ ꯅꯍꯥꯟ ꯑꯍꯤꯡ ꯆꯨꯞꯄ ꯑꯃꯃꯝ ꯊꯥꯔꯝꯕꯅꯤ ꯂꯣꯏꯔꯦ ꯑꯗꯨꯅ ꯑꯩꯈꯣꯏ ꯂꯩꯔꯛꯇꯤ ꯊꯥꯗ꯭ꯔꯤ ꯂꯩꯔꯛꯁꯦ ꯊꯥꯒꯗꯧꯕꯒꯤ ꯃꯑꯣꯡ ꯃꯥꯜꯂꯦ ꯑꯗꯨꯏꯗꯨꯅ ꯑꯩꯈꯣꯏꯁꯦ ꯉꯁꯥꯏꯁꯦ ꯂꯩꯉꯣꯏ ꯀꯩꯀꯥ ꯍꯣꯟꯗꯣꯛ ꯈꯣꯠꯇꯣꯛꯇꯨꯅ ꯇꯧꯔꯤꯅꯦꯕ ꯑꯩꯈꯣꯏꯁꯦ ꯌꯨꯝꯒꯤ ꯌꯨꯝ ꯁꯥꯕꯒꯤ ꯂꯩꯉꯣꯏ ꯀꯩꯀꯥ ꯊꯥꯕꯗꯣ ꯉꯔꯥꯡ ꯊꯥꯕꯅꯦꯕ ꯉꯁꯥꯏꯁꯨ ꯐꯅꯌꯥꯝ ꯍꯣꯜꯂꯕꯅꯦ ꯉꯝꯗ꯭ꯔꯦ ꯍꯣꯔꯦꯟ ꯍꯌꯦꯡ ꯑꯃꯨꯛ ꯍꯣꯜꯂꯁꯦꯅ ꯊꯕꯛ ꯑꯇꯩ ꯑꯇꯩꯁꯨ ꯇꯧꯅꯕ ꯑꯗꯨꯒꯤ
ꯐꯔꯦ ꯐꯔꯌꯦꯦ ꯍꯧꯖꯤꯛ ꯀꯥ ꯏꯁꯤꯡ ꯆꯥꯎꯕꯅ ꯌꯨꯝꯐꯝ ꯃꯃꯡ ꯊꯣꯡꯒꯠꯅꯩꯗꯨ ꯅꯠꯇ꯭ꯔꯗꯤ ꯑꯗꯨꯝ ꯍꯥꯏꯕꯗꯤ ꯑꯗꯨꯝ ꯌꯨꯝꯐꯝꯁꯦ ꯑꯗꯨꯝ ꯂꯦꯝꯍꯧꯗꯣꯏꯅꯤ ꯅꯍꯥꯟꯋꯥꯏꯗꯤ ꯌꯥꯝ ꯋꯥꯡꯉꯦ ꯋꯥꯡꯉꯦ ꯊꯣꯟꯗꯣꯏꯅꯤ ꯑꯗꯣ ꯃ ꯃꯪꯒꯤ ꯃꯗꯨ ꯒꯂ ꯊꯅꯦꯕ
ꯁꯤꯁꯨ ꯈꯔ ꯂꯩꯔꯒ ꯆꯍꯤꯒ ꯑꯩꯈꯣꯏꯒꯤ ꯁꯨꯔꯣꯁꯤꯒ ꯂꯣꯏꯔꯀꯥꯟꯗꯗꯤ ꯑꯁ ꯅꯦꯝꯕ ꯑꯃ ꯑꯣꯏꯔꯛꯀꯗꯣꯏꯅꯤ ꯁꯤꯁꯨ ꯑꯃꯨꯛ ꯃꯇꯝꯗꯨꯗꯗꯤ ꯑꯃꯨꯛ ꯅꯦꯝꯃꯤ ꯈꯣꯠꯂ ꯀꯩꯅꯣ ꯇꯧꯗꯦ ꯈꯔ ꯋꯥꯡꯅ ꯁꯥꯔꯒ ꯌꯥꯗꯦꯒ ꯍꯥꯏꯅꯔꯛꯀꯗꯣꯏꯅꯤ ꯑꯣ ꯐꯔꯦ ꯑꯗꯨ ꯋꯥꯔꯤꯁꯨ ꯌꯥꯝ ꯅꯨꯡꯉꯥꯏꯔꯤ ꯑꯗꯣ ꯑꯩ ꯊꯝꯃꯒꯦꯀꯣ ꯑꯩ ꯏꯔꯨꯖ ꯃꯥꯏꯊꯥꯖꯔꯨꯈꯤꯒꯦ ꯑꯄ